ꯍꯜꯂꯣ
ꯎꯝ
ꯗꯅꯣ
ꯁꯁ ꯇꯥꯎꯗꯦꯗ ꯑꯗꯨ ꯉꯥꯏꯍꯥꯛ ꯂꯥꯏꯔꯒ ꯆꯥꯛ ꯆꯥꯈ꯭ꯔꯅꯤ
ꯁꯥꯏꯅ ꯁꯥꯟꯗꯤ ꯂꯣꯏꯈ꯭ꯔꯦ
ꯂꯣꯏꯈ꯭ꯔꯦꯗ ꯍꯣꯏ ꯑꯩꯗꯣ ꯉꯟꯅ ꯍꯧꯒꯠꯄꯅꯤꯗꯣ ꯃꯔꯥꯡꯗꯣ ꯕꯣꯣꯛ ꯌꯦꯡꯉꯒ ꯕꯔꯣ ꯕꯔꯣ ꯈꯔ ꯍꯦꯜꯂꯦ ꯑꯗꯨ ꯕꯣꯜꯗꯤ ꯂꯣꯏꯗꯤ ꯂꯣꯏꯗꯦꯕ ꯑꯗꯨ ꯇꯨꯝꯅꯤꯡꯃꯟꯕꯒꯤ ꯈꯣꯏ ꯑꯅꯤ ꯏꯃꯥꯟꯅꯕ ꯑꯃꯒ ꯋꯥꯔꯤ ꯁꯅꯌꯦꯕ ꯑꯗꯣ ꯇꯨꯝꯅꯤꯡ ꯃꯟꯒꯤ ꯃꯔꯛ ꯃꯔꯛꯇꯗꯤ ꯀꯔꯤ ꯋꯥ ꯍꯥꯏꯕ꯭ꯔꯣꯗꯣ ꯈꯪꯗꯦ ꯑꯩꯗꯣ
ꯇꯧꯕꯅꯤ
ꯇꯨꯝꯅꯤꯡꯃꯟꯕꯒꯤ ꯑꯗꯨꯝ ꯇꯨꯝꯈ꯭ꯔꯦ ꯃꯉꯥ ꯃꯈꯥꯏꯒꯨꯝꯕꯗꯅ ꯑꯩ ꯍꯧꯒꯠꯄꯗꯣ ꯇꯜꯂꯦ ꯑꯩꯁꯨꯨ ꯀꯣ ꯍꯤꯗꯥꯛꯇꯣ ꯐꯠꯖꯅ ꯇꯨꯝꯅꯦꯕ ꯅꯍꯥꯟꯗꯤ ꯄꯨꯡ ꯇꯔꯨꯛ ꯇꯔꯦꯠ ꯇꯨꯝꯈꯔꯗꯤ ꯑꯗꯨꯨꯝ ꯄꯦꯟꯗꯕꯗꯣ ꯑꯗꯨꯝ ꯍꯧꯀꯠꯁ ꯇꯨꯝꯕ ꯇꯧꯕꯅꯦꯕ ꯗꯣ ꯍꯟꯗꯛꯇꯤ ꯗꯨꯃꯥꯏꯅ ꯅꯨꯄꯥ ꯎꯔꯒ
ꯄꯨꯡ ꯇꯔꯦꯠ ꯀꯩ ꯃꯇꯝꯗ ꯋꯥꯜꯀꯞꯁꯦ ꯂꯣꯏꯒꯗꯔꯥ
ꯀꯔꯤꯕ
ꯋꯜꯀꯞꯇꯣ ꯀꯩ ꯃꯇꯝꯗ ꯂꯣꯏꯈ꯭ꯔꯕ
ꯖꯨꯂꯥꯏ ꯗꯦꯠ ꯀꯌꯥꯔꯀꯣ ꯑꯩꯁꯨ ꯑꯃꯨꯛ ꯀꯥꯎꯈ꯭ꯔꯦ
ꯑꯁ ꯑꯗꯨꯗꯤ ꯀꯨꯏꯗꯔꯣꯏꯅꯦ ꯂꯥꯁ ꯋꯤꯛ ꯌꯥꯎꯕ꯭ꯔꯥ ꯂꯥꯁ ꯋꯤꯛ ꯌꯥꯎꯕ꯭ꯔꯕ ꯖꯨꯂꯥꯏ
ꯑꯣ ꯁꯦꯚꯦꯟꯇꯤꯟ ꯑꯗꯨꯋꯥꯏꯗ ꯑꯣꯏꯔꯝꯅꯤ ꯇ꯭ꯋꯦꯟꯇꯤ ꯁꯨꯗꯕ ꯃꯥꯜꯂꯦ
ꯑꯣ
ꯐꯖꯟꯅ ꯌꯦꯡꯉꯣ
ꯑꯁ ꯀꯅꯥꯅ ꯇ꯭ꯔꯣꯐꯤ ꯂꯧꯕꯔꯥ ꯌꯥꯝ ꯍꯪꯅꯤꯡꯈ꯭ꯔꯦ ꯑꯩꯗꯤ
ꯐ꯭ꯔꯥꯟꯁꯄꯨꯁꯤ ꯐ꯭ꯔꯥꯟꯁꯄꯨꯁꯨ ꯈꯔ ꯊꯥꯖꯕ ꯂꯩꯌꯦ ꯏꯁꯄꯦꯟꯒꯤꯁꯨ ꯑꯗꯨꯝ ꯌꯥꯕꯅꯦ ꯑꯥꯔꯖꯦꯟꯇꯤꯅꯥ ꯑꯃꯨꯛ ꯂꯥꯎꯔꯗꯤꯀꯣꯅ
ꯑꯩꯗꯤ ꯄꯣꯔꯇꯨꯒꯜ ꯗꯤ ꯂꯥꯎꯕꯤ ꯒꯅꯨ
ꯑꯗꯨꯅꯦ ꯅꯪ ꯅꯨꯄꯥꯗ ꯀꯅꯥ ꯀꯅꯥꯒꯤ ꯐꯦꯟꯁ꯭ꯔꯥ
ꯏ ꯔꯣꯅꯥꯜꯗꯣꯅꯤ ꯕꯣꯜꯒꯤ ꯑꯗꯨꯝ ꯊꯣꯛꯄ ꯈꯨꯗꯤꯡ ꯈꯠꯅꯕꯅꯤꯅ
ꯎꯝ ꯑꯁ ꯑꯩꯗꯤ ꯔꯣꯅꯜꯗꯣꯕꯨꯁꯨ ꯍꯣꯏ ꯑꯗꯨꯝ ꯐꯖꯗꯤ ꯐꯖꯩꯌꯦ ꯃꯥ ꯁꯥꯟꯅꯕꯗꯣ ꯑꯗꯨ ꯑꯣꯏꯔꯁꯨ ꯇꯥꯟꯕ
ꯃꯥꯒꯤ ꯐꯦꯟꯁꯄꯨꯗꯤ ꯑꯩꯅ ꯇꯝꯕ ꯌꯥꯝ ꯌꯦꯡꯖꯤꯟꯕꯒꯤ
ꯃꯥꯁꯨꯅꯦ ꯒꯣꯜꯒꯨꯝꯕ ꯁꯀꯣꯔ ꯇꯧꯔꯗꯤ ꯑꯁ ꯃꯆꯤꯟꯗꯣ ꯌꯦꯡꯅꯤꯡ ꯂꯕꯅꯥ
ꯑꯩꯗꯤ ꯃꯥꯏ ꯄ꯭ꯂꯦ ꯑꯁ ꯑꯃꯨꯔꯛꯅꯤ ꯌꯦꯡꯕꯒꯨꯝꯗ ꯑꯗꯨ ꯀꯥꯎꯈ꯭ꯔꯦꯗ ꯐꯖꯅ ꯌꯦꯡꯗꯦꯗ ꯄꯥꯝꯗꯕꯅꯤꯅ ꯄꯥꯝꯕ ꯃꯤ ꯑꯣꯏꯗꯤ ꯐꯖꯅ ꯌꯦꯡꯒꯗꯕ
ꯎꯝ ꯑꯁ ꯉꯁꯤ ꯑꯣꯏꯅ ꯁꯥꯟꯅꯕꯨ ꯁꯥꯟꯅꯔꯗꯗꯤꯀꯣ ꯑꯩꯗꯤ ꯂꯦꯞꯇꯕꯤꯗ ꯑꯗꯨꯝ ꯌꯦꯡꯉꯦ
ꯎꯝ
ꯕꯣꯜ ꯌꯦꯡꯕꯁꯨ ꯃꯔꯨꯞ
ꯕꯦꯁ ꯄ꯭ꯂꯦꯌꯔꯁꯨ ꯂꯥꯎꯅꯤ ꯒꯣꯜꯗꯦꯟ ꯕꯨꯠꯁꯨ ꯂꯥꯎꯅꯤꯡꯉꯥꯏ ꯃꯥꯜꯂꯦ
ꯕꯄꯦꯕꯨꯗꯤ ꯍꯣꯏ ꯄꯥꯝꯃꯦ ꯑꯗꯨ ꯑꯣꯏꯔꯁꯨ ꯃꯥ ꯔꯤꯌꯣꯃꯦꯗ꯭ꯔꯤꯛꯇ ꯂꯩꯕꯅꯤꯅ ꯈꯔꯗꯤ ꯂꯩꯕ ꯄꯝꯗꯤ ꯄꯝꯃꯦꯗꯨ ꯃꯣꯏ ꯄꯤ ꯑꯩꯆ ꯗꯤꯗ ꯃꯁꯤ ꯈꯣꯏ ꯅꯦꯃꯔ ꯈꯣꯏꯅ ꯍꯥꯟꯅ ꯁꯜ ꯂꯝꯃꯤꯅꯦꯕ
ꯑꯥ
ꯄꯤ ꯑꯩꯆ ꯗꯤꯗ ꯆꯍꯤ ꯑꯃꯔ ꯑꯅꯤꯔ ꯑꯍꯨꯝꯔ ꯂꯩꯕꯅꯤ ꯃꯣꯏꯗꯣ
ꯑꯣ ꯔꯣꯅꯥꯜꯗꯣꯗꯤ ꯀꯗꯥꯏꯗ ꯀꯩ ꯀ꯭ꯂꯥꯞ ꯇꯔꯥ
ꯑꯁ ꯃꯣꯏ ꯀꯥꯞꯇꯣ ꯌꯥꯗ꯭ꯔꯦꯗ ꯑꯁꯤ ꯁꯥꯎꯗꯤ ꯑꯔꯞ ꯌꯥꯒꯦ ꯀꯗꯔ ꯀꯣ ꯃꯥ ꯂꯩꯕꯗꯣ ꯌꯦꯡꯁꯨ ꯌꯦꯡꯗꯦ ꯇ ꯃꯣꯏꯒꯤꯗꯤ ꯎꯝ
ꯐꯨꯠꯕꯣꯜꯒꯤꯗꯤ ꯄꯨꯔꯥ ꯖꯦꯔꯣ ꯑꯣꯏꯈ꯭ꯔꯕꯅꯤ ꯗꯨꯨꯔꯥꯡ ꯀꯥꯞꯁꯨ ꯍꯧꯈ꯭ꯔꯅꯤ ꯍꯥꯏꯀꯣ
ꯎꯝ ꯌꯦꯡꯕ ꯆꯠꯁꯦ ꯅꯣꯡꯃꯜꯗꯤ
ꯑꯁ ꯗꯤꯨꯒ ꯅꯪꯁꯦ ꯂꯦꯞꯂꯨꯔꯣꯏꯅꯦ ꯊꯕꯛ ꯌꯥꯝ ꯆꯤꯟꯈ꯭ꯔꯦ ꯅꯣꯏꯅꯤ
ꯅꯣꯏ ꯅꯣꯣꯏꯗꯤ ꯀꯔꯤꯔꯥ ꯍꯣꯁꯇꯦꯜ ꯃꯤꯁꯤꯡ ꯑꯗꯨꯝ ꯄꯨꯜꯂꯒ ꯆꯠꯄꯅꯤꯅ ꯂꯣꯏꯁꯤꯁꯨ ꯍꯥꯏꯌꯦ ꯌꯦꯡꯕ ꯆꯠꯁꯅ ꯑꯗꯨꯒ ꯑꯗꯨꯒ ꯅꯪꯗꯤ ꯅꯪ ꯂꯣꯏꯁꯤꯅ ꯍꯥꯏꯕ ꯑꯩꯉꯣꯟꯗ ꯅꯪꯗꯤ ꯅꯪꯒꯤ ꯃꯔꯨꯞ ꯌꯥꯎꯅꯤꯅ ꯍꯥꯏꯔꯒ ꯁꯤ ꯑꯁ ꯅꯪꯁꯨ ꯅꯪꯒꯤ ꯃꯔꯨꯞ ꯌꯥꯎꯔꯒ ꯑꯗꯨꯝ꯫ ꯆꯠꯂꯦꯅ ꯍꯥꯏꯌ ꯑꯩꯈꯣꯏ ꯑꯅꯤꯗ ꯅꯣꯛꯈ꯭ꯔꯒ ꯂꯣꯏꯈ꯭ꯔꯦ ꯑꯩꯈꯣꯏ ꯀꯜ ꯊꯥꯕ ꯃꯇꯝꯗ ꯅꯣꯡꯃꯥꯗꯤ ꯑꯣꯟꯅꯁꯤꯀꯣ ꯅꯣꯡꯃꯥꯗꯤ ꯑꯣꯅꯥꯁꯤꯦꯀꯣ ꯍꯥꯏꯔꯒ ꯑꯩꯈꯣꯏꯗꯣ ꯇꯨ ꯊꯥꯎꯖꯟ ꯇ꯭ꯋꯦꯟꯇꯤ ꯐꯣꯔꯗꯅ ꯑꯁꯤꯒꯤ ꯋꯥꯔꯤꯁꯨ ꯂꯤꯈ꯭ꯔꯕꯅꯦ ꯂꯦꯛꯁꯦ ꯂꯦꯛꯁꯦ ꯍꯥꯏꯔꯒ ꯑꯩꯈꯣꯏꯒꯤ ꯁꯨꯡꯛꯑꯣ ꯑꯣꯏꯔꯦꯅ
ꯍꯥꯕꯤꯠꯅꯦ ꯑꯗꯨꯣ ꯏꯝꯐꯥꯜ ꯂꯥꯛꯑꯗꯤ ꯌꯥꯝꯉꯣꯟꯗ ꯌꯥꯝ ꯅꯨꯡꯁꯤꯌꯦ ꯍꯟꯗꯛ ꯉꯥꯛꯇꯔꯔꯁꯨ ꯊꯥꯕ ꯍꯧꯕꯒꯤ
ꯑꯣ ꯑꯩꯒꯤꯁꯨ ꯊꯥꯕ ꯍꯥꯎꯈ꯭ꯔꯦ ꯃꯥꯗꯣ
ꯀꯔꯤ ꯇꯧꯕ꯭ꯔꯥ ꯈꯪꯗꯦ ꯍꯟꯗꯛ ꯔꯤꯨꯁ ꯊꯥꯔꯛꯑꯁꯤ ꯍꯥꯥ
ꯁꯨꯇꯤ ꯂꯥꯎꯕ ꯃꯥꯜꯂꯦꯕ ꯃꯥꯗꯣ
ꯑꯥ ꯄꯨꯔꯥ ꯅꯨꯄꯤ ꯊꯣꯛꯑ ꯂꯩꯔꯝꯈ꯭ꯔꯒ ꯑꯗꯨ ꯅꯨꯄꯤꯗꯨꯅ
ꯗꯕ ꯀꯨꯏꯔꯦ ꯃꯁꯥꯛ ꯐꯥꯎ ꯀꯥꯎꯒꯦ ꯇꯧꯔꯦ
ꯎꯝ
ꯇꯤꯟ ꯃꯗꯤ ꯅꯅꯨꯡ ꯉꯥꯏꯃꯥꯎꯨꯁꯨꯣ
ꯎꯪ ꯀ꯭ꯁꯅꯄꯇꯤ ꯆꯠꯅꯤꯡꯉꯦ ꯍꯥꯏꯅꯦ
ꯆꯠꯅꯤꯡꯉꯦ ꯑꯁ ꯑꯩꯗꯣ ꯌꯦꯡꯈꯨꯜꯂꯦꯟꯗꯨꯁꯨ ꯌꯦꯡꯕ ꯆꯠꯅꯤꯡꯉꯦ
ꯍꯣꯏ ꯀꯣ ꯑꯆꯨ ꯀꯣꯏꯗ ꯑꯆꯨ ꯂꯥꯛꯄ ꯃꯥꯜꯂꯦ ꯍꯟꯗꯛ
ꯂꯥꯛꯄꯅꯦ ꯍꯣꯏ ꯀꯨꯏꯈ꯭ꯔꯦ ꯊꯥ ꯑꯃ ꯍꯌꯦꯡ ꯊꯥ ꯑꯃ ꯑꯅꯤ ꯁꯨꯔꯕꯅꯤ ꯃꯥ ꯂꯥꯛꯕꯗꯣ
ꯃꯦ ꯀꯩ ꯂ ꯄꯨ꯭ꯔ
ꯍꯦꯛꯛꯇ ꯂꯥꯏꯕꯤꯒꯦ ꯊꯥꯅꯤꯉꯥꯏ ꯂꯥꯛꯄꯅꯦ ꯃꯥꯗꯣ
ꯃꯥꯅ ꯑꯩꯉꯣꯟꯗꯗꯤ ꯕꯦꯒ ꯂꯩꯇꯦ ꯍꯥꯏꯌꯦ
ꯏꯀꯥꯏꯕꯒꯤ ꯑꯣꯏꯔꯝꯅꯤ ꯑꯩꯅꯗꯤ ꯍꯥꯏꯌꯦ ꯍꯥꯏꯒꯅꯨꯀꯣ
ꯑꯣ ꯍꯥꯏꯗꯤ ꯑꯗꯨꯗꯣ ꯑꯦ ꯅꯍꯥꯟꯗꯣ ꯃꯥ ꯍꯧꯅ ꯅꯪꯒꯤ ꯕꯦꯒꯛꯇꯨ ꯀꯩ ꯁꯃꯤꯁꯇꯒꯔꯥ ꯍꯥꯏꯔꯒ ꯑꯣ ꯂꯩꯇꯦ ꯍꯥꯏꯕ ꯑꯩꯅ ꯑꯣ ꯑꯣꯧ ꯂꯩꯇ꯭ꯔꯗꯤ ꯐꯔꯦꯗꯤ ꯂꯩꯕ꯭ꯔꯅ ꯈꯟꯕꯗꯤ
ꯐꯣꯔꯠ ꯀ ꯁꯤꯁ ꯀ ꯂꯥꯏꯚꯅꯦꯔ
ꯑꯣ ꯁꯤꯗꯤ ꯕꯒ ꯃꯥꯅ ꯕꯦꯒ ꯂꯩꯇ꯭ꯔꯦ ꯍꯥꯏꯕꯗꯤ ꯑꯣꯝ ꯕꯦꯒ ꯂꯩꯗꯧ ꯃꯥꯜꯂꯦ ꯍꯥꯏ ꯂꯩꯕꯅꯤ
ꯂꯥꯏꯔꯤꯛꯇꯤ ꯄꯥꯅꯤꯡꯗꯕ ꯃꯥꯜꯂꯦ ꯀꯣꯂꯦꯖꯀꯤꯗꯤ ꯑꯇꯣꯞꯄꯒꯤꯗꯤ ꯈꯪꯗꯦ ꯀꯨꯔꯦꯁꯀꯤꯗꯤ ꯄꯥꯛ ꯕꯦꯛ ꯑꯗꯨꯝ ꯆꯥꯕꯅꯤꯅ ꯑꯁ ꯑꯩꯈꯣꯏ ꯑꯥꯔꯠꯁ ꯈ꯭ꯋꯥꯏꯗꯤ ꯑꯗꯨꯝ ꯆꯥꯏꯌꯦ ꯖꯣꯕꯦ ꯈꯛꯇ ꯃꯥꯜꯂꯦ ꯆꯥꯗꯕꯗꯣ ꯑꯩ ꯈꯪꯕꯗ
ꯃꯗ
ꯅꯤ ꯒꯤꯇꯥꯥꯁꯨ ꯆꯥꯗꯕ ꯃꯥꯜꯂꯦ ꯃꯅꯤꯄꯨꯔꯤ ꯂꯥꯎꯕꯅꯦ ꯃꯣꯏꯗꯣ
ꯍꯣꯏꯦ ꯄꯔꯤꯗꯤ ꯆꯥꯡꯉ ꯂꯤ
ꯏꯜꯂꯨꯏꯁꯨ ꯏꯜꯂꯨꯏꯁꯨ ꯆꯥꯗꯦ
ꯑꯁ ꯏꯂꯣꯏꯁꯦ ꯇꯨꯃꯦꯦꯟ ꯂꯩꯈ꯭ꯔꯥ ꯍꯤꯡꯗꯤ ꯍꯡꯂꯤꯕ꯭ꯔꯥꯀꯣ
ꯑꯇꯣꯞꯄ ꯑꯥꯔꯠꯁ ꯂꯥꯎꯕꯁꯤꯡꯗꯤ ꯆꯥꯡꯗ ꯑ ꯍꯣ ꯍꯈꯣꯏꯗꯦ ꯑꯗꯨꯝ ꯆꯥꯕꯅꯦ
ꯎꯝ ꯑꯗꯨꯝ ꯏꯟꯃꯔꯁꯟ ꯈꯣꯣꯏꯁꯨ ꯑꯗꯨꯝ ꯆꯥꯝ ꯃꯥꯜꯂꯣꯏꯗ ꯁꯨꯝ ꯉꯟꯕ ꯑꯩꯈꯣꯏꯒꯨꯝꯕꯗꯨꯁꯨ ꯀꯣ ꯕꯣ ꯀꯥꯕꯇꯞꯅꯗꯤ ꯆꯥꯔꯦ ꯑꯗꯨ
ꯑꯁ ꯉꯟꯕꯗꯣ ꯍꯧꯖꯤꯛꯃꯛꯅ ꯅꯤꯡꯁꯤꯡꯉꯒ
ꯆꯥꯗꯕ ꯍꯥꯏꯁꯦ ꯗꯪ ꯇꯥꯎꯋꯥ ꯆꯤꯡꯂꯦꯟ ꯉꯥꯛꯇ ꯑꯣꯏꯝꯅꯤ
ꯀꯕ
ꯕꯦꯛ ꯆꯥꯗꯕꯁꯦ ꯗꯪ ꯇꯥꯕ ꯆꯤꯡꯂꯦꯟ ꯃꯣꯏꯅꯤꯁꯨ ꯐꯪꯉꯦꯕ
ꯑꯣ ꯃꯥ ꯆꯥꯗꯕ꯭ꯔꯣ ꯂꯪꯇꯥꯎꯗꯣ
ꯃꯥꯗꯣ ꯗꯪꯇꯥꯥꯎ ꯕꯦꯛ ꯆꯥꯕ ꯈꯪꯗꯦ ꯖꯤꯒꯨꯝꯕꯗꯤ
ꯑꯣ ꯆꯥꯗꯕ ꯃꯥꯜꯂꯦ ꯂꯥꯏꯔꯦꯛꯇꯤ ꯑꯗꯨꯝ ꯌꯥꯕ ꯃꯥꯜꯂꯦ ꯗꯥꯡꯗꯣ
ꯁ ꯗꯪ ꯍ ꯌꯥ ꯍ
ꯂꯥꯏꯔꯤꯛꯇꯤ ꯍꯥꯏꯕ ꯃꯥꯜꯂꯦ ꯑꯁ ꯃꯥꯒꯤ ꯏꯪꯂꯤꯁꯁꯨ ꯍꯥꯏ ꯐꯦ ꯌꯥꯝ ꯍꯩꯈ꯭ꯔꯦ ꯃꯥꯗꯣ
ꯎꯝ
ꯏꯕꯗꯤ ꯍꯥꯏꯕ ꯃꯥꯜꯂꯦ ꯑꯗꯣ ꯉꯥꯡꯕꯗꯣ ꯍꯥꯏꯗꯕ ꯃꯥꯜꯂꯦ ꯎꯝ ꯑꯗꯣ ꯍꯧꯖꯤꯛ ꯤ ꯉꯥꯡꯕ ꯌꯥꯝ ꯍꯥꯏꯈ꯭ꯔꯦ ꯃꯥꯁꯨ
ꯑꯥ ꯃꯄꯥꯟ ꯊꯣꯛꯈ꯭ꯔꯕꯅꯤꯅ
ꯅꯍ ꯏꯁꯇꯦꯇꯥꯁ ꯔꯤꯄ꯭ꯂꯥꯏ ꯄꯤꯔꯤꯌꯦꯦ ꯉꯍꯥꯛ ꯈ ꯐꯨꯝꯦꯕ ꯇꯦꯛꯁꯇ꯭ꯔ ꯍ
ꯑꯥ ꯁꯤꯗ ꯃꯥꯗꯣ ꯀꯩꯟ ꯃꯥꯁꯦ ꯅꯦꯛꯁ ꯏ꯭ꯌꯥꯔꯗ ꯂꯣꯏꯒꯅꯤꯀꯣ ꯃꯥꯁꯨ ꯑꯩꯈꯣꯏꯒꯤ ꯑꯦ ꯑꯦꯟ ꯑꯣꯒꯨꯝꯅ ꯄꯤ ꯑꯩꯆ ꯗꯤ ꯇꯝꯔꯒ ꯑꯦꯟ ꯁꯤ ꯁꯤ ꯑꯃꯨꯛꯀ ꯑꯣꯖꯥ ꯇꯧꯒꯦ ꯍꯥꯏꯕꯁꯦ ꯑꯗꯨ ꯑꯗꯨꯝꯁꯨ
ꯊꯪ
ꯎꯝ ꯃꯥ ꯄꯤ ꯑꯩꯆ ꯗꯤ ꯇꯧꯗꯤ ꯑꯗꯨꯒ ꯆꯞ ꯃꯥꯟꯅꯒꯅꯤ ꯑꯣꯖꯥꯗꯨꯒ
ꯑꯣ ꯃꯁꯥꯗꯨꯒ ꯃꯁꯤ
ꯄꯩꯁꯥ ꯄꯥꯏꯔꯁꯨ ꯃꯤ ꯋꯥꯠꯂꯔꯔꯣꯏ ꯃꯣꯏꯅꯗꯤ ꯃꯅ ꯑꯣꯅ ꯄꯥꯅꯤ ꯍꯥꯖꯤ ꯌꯥꯝ ꯄꯀꯅꯤ
ꯑꯁꯦ ꯍꯥꯏꯕ꯭ꯔꯣ
ꯍꯥ ꯁꯥꯔꯒ ꯃꯣꯏꯅꯤꯗꯣ ꯍꯥꯏꯕ ꯃꯆꯤꯟ ꯃꯅꯥꯎ ꯑꯣꯏꯅꯤ ꯅꯁꯨ ꯑꯗꯨꯝ ꯄꯥꯛꯀꯅꯤꯗ
ꯑ
ꯈꯪꯗꯦ ꯑꯩꯈꯣꯏ ꯑꯩꯈꯣꯏꯁꯦ ꯂꯝꯗ ꯀꯗꯥꯏ ꯆꯠꯈ꯭ꯔꯕ꯭ꯔꯣ ꯀꯣ
ꯑꯁ ꯑꯁꯤꯗ ꯅꯣꯡꯃ ꯎꯑꯦ ꯆꯤꯡ ꯀꯥꯐꯝꯅ
ꯑꯣ ꯃꯥ ꯁꯤꯗꯤꯩ ꯂꯩꯗꯤꯦ ꯂꯩꯔꯤꯕꯅꯦꯕ ꯐꯔꯤ ꯇꯧꯔ ꯂꯩꯕ꯭ꯔꯥ ꯈꯟꯅꯤꯡꯉꯤ
ꯎꯗꯕ ꯀꯨꯏꯔꯦ ꯃꯤꯁꯤꯡꯁꯦ ꯅꯁꯥ ꯀꯥꯎꯕ ꯍꯥꯎꯈ꯭ꯔꯦ ꯃꯤꯡꯁꯨ ꯀꯥꯎꯕ ꯍꯧꯈ꯭ꯔꯦꯗꯏꯗꯤ
ꯀꯥꯎꯅ ꯅꯤꯡ ꯊꯥꯕꯤꯒꯦ ꯂꯣꯏꯔꯝꯃꯛꯒꯦ
ꯦꯡꯕꯒꯤ ꯀꯥꯎꯕ ꯍꯧꯥꯎꯈ꯭ꯔꯦ ꯎꯗꯕ ꯀꯨꯏꯕꯒꯤ ꯎꯁꯤꯈ꯭ꯔꯦꯅꯈꯣꯏ ꯎꯠꯕ
ꯀꯨꯏꯈ꯭ꯔꯦ ꯍꯣꯏ ꯆꯍꯤ ꯁꯨꯔꯝꯒꯅꯤ
ꯆꯍꯤ ꯐꯥꯕ꯭ꯔꯥ ꯀꯣ ꯍꯣꯏ ꯎꯗꯕꯗꯣ ꯃꯤ ꯂꯣ ꯅꯃꯕꯨꯗꯤ ꯎꯔꯤ ꯎꯔꯣꯣꯏꯗ
ꯎꯝ ꯀ꯭ꯂꯥꯁꯇ ꯐꯥꯎ ꯁꯨꯡꯅꯥ ꯂꯥꯛꯇꯕ ꯑꯩꯈꯣꯏ ꯂꯩꯕꯗꯨꯕꯨ
ꯎꯝ
ꯕꯦꯁ ꯃꯦꯃꯣꯔꯤꯗꯤ ꯆꯩꯔꯥꯎ ꯆꯤꯡ ꯗꯪꯅ ꯄꯨꯔ ꯆꯠꯄ ꯅꯨꯃꯤꯠꯗꯨ ꯑꯣꯏ ꯗꯒꯤꯗꯤ ꯁꯨꯡ ꯀ ꯀꯥꯎꯥꯎꯔꯣ ꯑꯣ
ꯍꯣꯏ ꯁꯦꯀꯦꯟ ꯏꯌꯥꯔꯗ ꯔꯥꯗꯣ
ꯃꯥꯜꯗ ꯁꯀꯦꯟ ꯍꯅꯦ ꯍ ꯆꯤꯡ ꯀꯥꯔꯒ ꯑꯥ ꯌꯥꯎꯕꯤꯕꯗꯣ
ꯃꯐꯝꯗꯤ ꯐꯖꯕ ꯂꯥꯏꯗꯤ ꯂꯥꯏꯕ ꯃꯥꯜꯂꯦ ꯃꯥ ꯀꯥꯎꯕꯒꯤ ꯑꯣꯏꯔꯝꯃꯤ
ꯃꯣꯏꯁꯦ ꯑꯗꯨꯝ ꯆꯠꯗꯤ ꯆꯠꯕ ꯃꯥꯜꯂꯦꯕ
ꯎꯝ ꯅꯨꯡꯁꯤꯖ ꯅꯨꯡꯁꯤꯕ ꯃꯤꯁꯦ ꯌꯥꯝ ꯊꯤꯕꯗꯤ ꯅꯠꯇꯦ
ꯎꯝ ꯌꯥꯝ ꯄꯥꯝꯃꯦ ꯑꯁ ꯃꯣꯏ ꯚꯣꯏꯁ ꯍꯣꯁꯇꯦꯜ ꯂꯩꯇꯕꯁꯦ ꯅꯨꯡꯉꯥꯏꯇ ꯅꯨꯡꯉꯥꯏꯇꯦ
ꯎꯝ ꯍꯩꯅꯥꯎꯒꯨꯝꯕꯁꯨ ꯆꯥꯕ ꯄꯥꯝꯗꯦ ꯅꯣꯕꯥꯞꯒꯨꯝꯕꯗꯣ ꯑꯦꯛ ꯍꯦꯛ ꯄꯤ ꯑꯦꯅ ꯃꯣꯏꯅ
ꯍꯣꯏ ꯃꯣꯏ ꯔꯦꯗꯤꯗꯣ ꯁꯤꯌꯔ ꯇꯧꯕꯗꯣ ꯑꯁ ꯅꯨꯡꯁꯤꯦ
ꯎꯝ
ꯑꯗꯨ ꯃꯇꯝꯅ ꯈ꯭ꯋꯥꯏꯗꯤ ꯅꯨꯡꯉꯥꯏꯈ꯭ꯔꯦ
ꯑꯥ ꯎ
ꯏꯆꯦ ꯁꯤꯁꯨ ꯑꯣꯖꯥ ꯑꯧꯕ ꯉꯥꯛꯇ ꯂꯥꯛꯈ꯭ꯔ ꯃꯥꯜꯂꯦ
ꯎꯝ ꯅꯨꯡꯉꯥꯏꯇꯦ ꯍꯥꯏꯔꯣ
ꯍꯟꯗꯛꯀꯤ ꯍꯟꯗꯛꯀꯤ ꯁꯣꯗꯨ ꯅꯨꯡꯉꯥꯏꯕ꯭ꯔꯥ ꯀꯣ
ꯑꯩ ꯋꯥꯔꯤ ꯑꯃ ꯂꯤꯕꯤꯒꯦ ꯋꯥꯔꯤꯔꯤ ꯑꯃ ꯂꯤꯅꯤꯕꯤꯒꯦꯕ
ꯍ ꯍꯣꯏ ꯍꯣꯏ
ꯍꯣꯏ ꯅꯣꯏꯒꯤ ꯋꯥꯔꯤꯗꯣ ꯂꯣꯏꯅꯤꯡꯉꯥꯏ ꯃꯥꯟꯗ꯭ꯔꯦ ꯍꯧꯖꯤꯛ
ꯍꯥꯥ
ꯋꯥꯔꯤ ꯂꯤꯔꯗꯤ ꯂꯣꯏꯅꯤꯉꯥꯏ ꯃꯥꯟꯗ꯭ꯔꯦꯕ ꯍꯧꯖꯤꯛ
ꯀꯩꯃꯔꯤꯍꯤꯔ
ꯋꯥꯔꯤ ꯑꯃꯥꯡ ꯉꯥꯡ ꯏꯃꯥꯟꯅꯕ ꯑꯃꯅ ꯂꯤꯗꯣ ꯂꯤꯕꯤꯌꯦꯦ ꯍꯥꯏꯕꯅꯤꯗ
ꯅꯃꯥꯟꯅꯕ
ꯎꯝ ꯍꯜꯂꯣ ꯑꯩꯁꯕꯨ ꯇꯥꯔꯗꯤ ꯑꯁ ꯃꯥꯜꯂꯦ ꯃꯥꯜꯂꯦ ꯍꯥꯏꯅꯤ ꯅꯪꯁꯨ
ꯀꯩ ꯍꯨꯔꯤ ꯑꯣꯏꯕ꯭ꯔꯣꯒꯣ
ꯂꯤꯕꯤꯒꯦ ꯑꯩ ꯆꯥꯛ ꯆꯥꯕ ꯂꯣꯏꯔꯒ
ꯑ ꯆꯥꯕ ꯂꯣꯏ ꯇꯧꯔꯣꯑꯣ
ꯎꯝ ꯑ ꯆꯥ ꯆꯆꯥ ꯍꯌꯦ ꯌꯥꯦ
ꯍꯣꯏ ꯍꯣꯏ ꯆꯥꯎꯥꯛ ꯆꯥꯎꯥꯛ ꯆꯥꯎꯥꯛ ꯂꯣꯏꯔ ꯇꯧꯔꯛꯑꯣ
ꯎꯝ